ꯇꯥꯕ꯭ꯔꯣ
ꯇꯥꯕ꯭ꯔꯣ ꯇꯥꯏꯌꯦ ꯇꯥꯏꯌꯦ
ꯑꯣ ꯑꯁ ꯀꯩ ꯂꯩꯔꯒꯦ
ꯀꯩ ꯂꯩꯔꯒꯦ ꯀꯩꯅꯣꯝ ꯑꯩꯁꯤꯗꯤ ꯅꯍꯥꯟ ꯏꯃꯥꯟꯅꯕ ꯑꯃꯅ ꯍꯪꯉꯛꯄꯒꯤ ꯑꯩꯁꯦ ꯀꯩꯅꯣꯝ ꯈꯪꯅꯤꯡꯗꯅ ꯂꯩꯔꯝꯕꯅꯦ ꯑꯗꯨ ꯍꯪꯒꯦ ꯇꯧꯔꯛ
ꯑꯩꯁꯨ ꯏꯊꯥ ꯊꯥꯖꯗꯅ ꯐꯣꯟ ꯇꯧꯔꯛꯄꯁꯤꯗ ꯀꯩꯗꯧꯔ
ꯇꯧꯔꯛꯄꯁꯤꯗ ꯀꯩꯗꯧꯔꯖꯥꯠꯅꯣꯅ ꯈꯜꯂꯤꯅꯤꯅꯦ ꯇꯨꯝꯃꯝ ꯇꯨꯝꯃꯕꯣ
ꯗꯨ ꯆꯥꯛꯆꯥꯥ ꯂꯣꯏꯔꯒ
ꯇꯨꯝꯗ꯭ꯔꯤ ꯑꯗꯨ ꯆꯥꯛ ꯆꯥ ꯂꯣꯏꯔꯒ ꯉꯥꯏꯍꯥꯛ ꯀꯩꯅꯣ ꯇꯧꯔꯒ ꯐꯝꯃꯝꯃꯤꯖꯥꯠꯅꯤ ꯑꯗꯨꯗꯤ ꯉꯥꯏꯍꯥꯛꯇꯪ ꯋꯥꯔꯤ ꯁꯥꯟꯅꯕ ꯌꯥꯅꯤꯅ
ꯌꯥꯅꯤ ꯌꯥꯅꯤ
ꯌꯥꯅꯤ ꯌꯥꯅꯤ ꯀꯩꯅꯣꯒꯤ ꯑ ꯌꯥꯎꯁꯪꯁꯦ
ꯑꯥ
ꯑ ꯀꯩꯅꯣ ꯃꯣꯏ ꯑ ꯑꯇꯩ ꯂꯝꯒꯤꯗ ꯃꯣꯏ ꯃꯌꯥꯝꯒꯤ ꯍꯣꯂꯤ ꯀꯥꯏꯅ ꯇꯧꯏꯗꯨꯒ ꯃꯥꯟꯅꯕ꯭ꯔꯣ ꯀꯃꯥꯏꯅ ꯇꯧꯒꯦ ꯃꯣꯏ ꯅꯍꯥꯟ ꯍꯪꯉꯛꯄꯗ ꯑꯩꯁꯨ ꯈꯨꯝꯐꯝ ꯈꯪꯗ꯭ꯔꯦꯅ ꯑꯗꯨꯏ
ꯌꯥꯎꯁꯪꯁꯦ
ꯌꯥꯎꯁꯪꯖꯦ ꯃꯥꯟꯗꯤ ꯃꯥꯟꯅꯗꯣꯏꯅꯦꯕꯀꯣ ꯑꯗꯨꯗ ꯎꯝ ꯃꯣꯏ ꯑꯁꯣꯟ ꯅꯥꯀꯟꯒꯤꯗꯨ ꯑꯗꯨꯝ ꯌꯥꯎꯁꯪꯖꯦ ꯀꯂ꯭ꯔꯁ ꯃꯌꯥꯝ ꯇꯧꯔꯒ ꯑꯕꯦꯔ ꯇꯩꯅꯕꯤ ꯈꯣꯠꯅꯕꯤ ꯏꯁꯤꯡ ꯆꯥꯏꯁꯟꯅꯕꯤ ꯑꯗꯨꯝ ꯇꯧꯋꯤꯗꯅ ꯎꯝ ꯎꯝ ꯑꯩꯈꯣꯏ ꯁ꯭ꯋꯥꯏꯗꯁꯨ ꯑꯗꯨꯝ ꯇꯧꯋꯦꯕꯀꯣ ꯇꯧꯕꯗꯤ ꯑꯗꯣ ꯑꯩꯈꯣꯏ ꯁ꯭ꯋꯥꯏꯒꯤꯁꯤꯅ ꯑꯃꯨꯛ ꯑꯍꯦꯟꯕ ꯈꯔ ꯌꯥꯎꯋꯦ ꯅꯨꯃꯤꯠ ꯀꯌꯥꯅꯤ ꯑꯗꯨꯝ ꯀꯩ ꯍꯥꯏꯅꯤ ꯌꯥꯎꯁꯪ ꯅꯨꯃꯤꯠ ꯃꯉꯥꯅꯤ ꯇꯧꯋꯦꯕꯀꯣ ꯎꯝ ꯑꯍꯥꯟꯕ ꯅꯨꯃꯤꯠꯁꯤꯗ ꯑꯩꯈꯣꯏꯒꯤ ꯌꯥꯎꯁꯪ ꯃꯩ ꯊꯥꯕꯅ ꯇꯧꯔꯒ ꯁꯪ ꯁꯥꯔꯒ ꯂꯥꯏ ꯅꯨꯡ ꯈꯣꯏꯔꯝꯃꯒ ꯃꯩ ꯊꯥꯗꯣꯏꯅꯦꯕ ꯑꯗꯨꯒ ꯑꯗꯨ ꯍꯦꯛ ꯊꯥꯕ ꯂꯣꯏꯕꯗꯒꯤ ꯑꯗꯨꯝ ꯑꯉꯥꯡꯒꯩꯖꯦ ꯌꯥꯎꯁꯪ ꯍꯧꯕꯒꯤ ꯅꯈꯗꯦꯡ ꯅꯤꯕꯅ ꯇꯧꯔꯥ ꯆꯠꯂꯛꯑꯅꯤ ꯎꯝ
ꯑꯗꯨꯃꯥꯏꯟ ꯆꯠꯄꯁꯦ ꯅꯨꯃꯤꯠ ꯅꯣꯡꯃ ꯅꯤꯅꯤ ꯑꯗꯨꯃꯥꯏꯅ ꯆꯠꯂꯝꯒꯅꯤꯕꯀꯣ ꯑ ꯑꯉꯥꯡꯒꯩꯖꯦ ꯑꯗꯨꯒ ꯑꯇꯩ ꯑꯥ ꯅꯨꯡꯗꯤꯟ ꯃꯇꯝ ꯍꯥꯏꯇꯥꯥꯔꯦꯀꯣ ꯑꯗꯨꯗ ꯑꯥ ꯍꯧꯕ ꯅꯨꯃꯤꯠ
ꯍꯧꯕ ꯅꯨꯃꯤꯠꯁꯤꯗ ꯀꯪꯂꯥꯗꯒꯤ ꯃꯩ ꯂꯧꯔꯨꯔꯅꯤ ꯑꯗꯨꯒ ꯀ꯭ꯂꯕ ꯀꯤ ꯑꯥ ꯀꯩꯅꯣꯗ ꯏꯁꯄꯣꯔꯠꯁ ꯇꯧꯕꯝꯖꯤꯗ ꯃꯩ ꯊꯥꯗꯣꯏꯅꯦꯕ ꯎꯝ ꯍꯧꯖꯤꯛꯀꯤꯖꯦ ꯃꯨꯠꯍꯟꯕ ꯌꯥꯗꯦ ꯇꯣꯔꯁꯁꯦ ꯅꯨꯃꯤꯠ ꯃꯉꯥꯅꯤꯖꯦ ꯑꯗꯨꯝ ꯀꯟꯇꯤꯅ꯭ꯌꯨꯁ ꯊꯥꯗꯣꯏꯅꯤ ꯑꯩ ꯀꯩꯅꯣꯝꯇꯥ ꯍꯪꯅꯤꯡꯕ ꯑꯃ ꯂꯩꯔꯤꯅꯦ ꯑꯗꯨꯒꯤꯗ ꯑꯥ ꯍꯧꯖꯤꯛꯀꯤ ꯑꯩꯈꯣꯏꯅ ꯀꯪꯂꯥꯗꯒꯤ ꯃꯩ ꯂꯧꯔꯛꯄꯖꯦ ꯑꯥ ꯁꯤꯒꯤ ꯃꯩꯖꯤꯅ ꯑꯩꯈꯣꯏꯒꯤ ꯂꯩꯀꯥꯏ ꯂꯩꯀꯥꯏꯒꯤ ꯀꯩꯅꯣꯒ ꯁꯥꯟꯅ ꯁꯪ ꯍꯥꯏꯒꯗ꯭ꯔꯥ ꯀꯩ ꯂꯥꯏꯒꯤ ꯀꯩꯅꯣꯗꯣ ꯃꯩ ꯊꯥꯗꯣꯏꯅꯤꯗꯅ
ꯑꯥ
ꯑꯥ ꯑꯗꯨ ꯀꯪꯂꯥꯗꯒꯤ ꯄꯨꯔꯛꯄ ꯃꯩꯖꯤꯅ ꯊꯥꯅ ꯅꯠꯇ꯭ꯔꯒ ꯑꯗꯨꯝ ꯍꯥꯟꯅ ꯊꯥꯅꯕꯁꯨ ꯌꯥꯎꯕ꯭ꯔꯥ ꯀꯃꯥꯏꯟ ꯇꯧꯒꯦ ꯁꯤꯗꯤ ꯑꯧ ꯑꯗꯨ ꯀꯪꯂꯥꯗꯒꯤ ꯄꯨꯔꯛꯄ ꯃꯩꯗꯨꯗꯤ ꯍꯧꯖꯤꯛꯀꯤ ꯌꯥꯎꯁꯪ ꯃꯩ ꯊꯥꯕꯖꯤꯒꯗꯤ ꯑꯃꯨꯛ ꯃꯔꯤ ꯂꯩꯅꯔꯣꯏꯗꯣꯏꯅꯦ ꯎꯝ ꯍꯥꯏꯗꯤ ꯃꯥꯗꯤ ꯂꯥꯏ ꯈꯨꯔꯝꯕ ꯂꯣꯏꯔꯀꯥꯟꯗ ꯑꯗꯨꯝ ꯊꯥꯔꯅꯤꯕ ꯅꯨꯡꯗꯥꯡꯁꯤꯗ ꯑꯣ ꯑꯗꯨꯒ ꯍꯧꯖꯤꯛꯀꯤ ꯀꯪꯂꯥꯗꯒꯤ ꯄꯨꯔꯛꯄ ꯃꯩꯁꯤꯗꯤ ꯏꯁꯄꯣꯔꯠꯁ ꯇꯧꯕꯝꯒꯤꯗꯨꯗ ꯑꯗꯨꯝ ꯇꯣꯔꯁꯇꯨꯗ ꯍꯥꯞꯄꯒ ꯊꯥꯔꯒ ꯊꯝꯗꯣꯏꯅꯦꯕ ꯃꯩꯔꯥ ꯑꯗꯨꯝ ꯅꯨꯃꯤꯠ ꯃꯉꯥꯅꯤ ꯆꯨꯞꯄ ꯃꯉꯥꯅꯤꯁꯦ ꯊꯥꯗꯣꯏꯅꯤ ꯎꯝ ꯑꯗꯨꯗꯤ ꯅꯨꯡꯗꯥꯡ ꯑꯥ ꯍꯥꯏꯔꯣ ꯍꯥꯏꯔꯣ ꯑꯗꯨꯒꯨꯝꯕ ꯁꯦꯟꯅꯕ ꯃꯤꯒꯖꯨ ꯊꯝ ꯇꯝꯕ ꯑꯗꯨ ꯅꯠꯇ꯭ꯔꯒ ꯑꯗꯨꯝ ꯂꯩꯀꯥꯏꯒꯤ ꯌꯨꯠꯁꯤꯡꯅ ꯑꯗꯨꯝ ꯁꯦꯟꯅꯕ꯭ꯔꯥ ꯀꯃꯥꯏꯟ ꯑꯗꯨꯝ ꯂꯩꯀꯥꯏꯒꯤ ꯀ꯭ꯂꯕꯀꯤ ꯂꯩꯔꯤꯕ ꯃꯤꯒꯩꯁꯤꯡꯗꯣ ꯑꯗꯨꯗꯨꯅ ꯗꯨꯝ ꯁꯦꯟꯅꯗꯣꯏꯅꯦ ꯅꯣꯡꯃꯒꯤ ꯑꯗꯨꯝ ꯀꯦꯔꯣꯁꯤꯟ ꯍꯥꯞꯇꯅ ꯈꯣꯠꯇꯅ ꯇꯧꯔꯒ ꯀꯣ ꯃꯨꯠꯇꯅꯕꯒꯤ ꯑꯗꯨꯝ ꯎꯝ ꯑꯗꯨꯃꯥꯏꯟ ꯇꯧꯔꯒ ꯊꯝꯃꯒ ꯃꯣꯏꯒꯤ ꯏꯁꯄꯣꯔꯠꯁ ꯅꯨꯡꯗꯨ ꯄꯥꯡꯊꯣꯛꯑꯅꯤ ꯍꯧꯖꯤꯛꯀꯥꯟꯗꯤ ꯃꯧꯒꯤ ꯏꯁꯄꯣꯔꯠꯁꯨ ꯇꯧꯔꯦꯅꯦ ꯑꯩꯁ ꯅꯨꯡꯉꯥꯏ ꯑꯉꯥꯡ ꯃꯌꯥꯝꯗꯒꯤ ꯍꯦꯟꯗꯣꯛꯇꯅ ꯀꯩꯒ ꯇꯧꯖꯥꯠꯅꯨ ꯃꯧꯒꯤꯗꯤ ꯑꯩꯁ ꯃꯣꯏꯒꯤ ꯆꯥꯃꯁꯇꯒ ꯀꯩꯅꯣ ꯑꯥ ꯃꯔꯕꯜꯒ ꯍꯥꯞꯄꯒ ꯂꯝꯖꯦꯟ ꯆꯦꯟꯕꯤꯗꯣ ꯑꯣ
ꯑꯗꯨꯒꯨꯝꯕ ꯑꯗꯩꯗꯒꯤ ꯆꯥꯃꯁ ꯑꯗꯨꯒꯤꯗꯨꯃ ꯇꯧꯔꯅꯤ
ꯇꯧꯔꯅꯤ ꯆꯐꯨ ꯄꯨꯕꯤ ꯑꯣ ꯆꯐꯨ ꯄꯨꯕꯤꯗꯤ ꯁꯨꯝ ꯑꯗꯨ ꯎ ꯍꯥꯏꯐꯦꯠꯇꯤ ꯎꯈ꯭ꯔꯦ
ꯑꯥ ꯑꯗꯩꯗꯤ ꯃꯤꯠ ꯎꯏꯁꯜꯂꯒ ꯏꯁꯤꯡ ꯍꯩꯅꯔꯒ ꯍꯥꯟꯅ ꯍꯦꯟꯅ ꯌꯥꯝꯕ ꯇꯥꯟꯅꯕꯗꯣ ꯍꯥꯏꯇꯥꯔꯦꯀꯣ
ꯎꯝ ꯀꯩꯅꯣ ꯑꯗꯨꯒꯨꯝꯕ ꯃꯔꯤ ꯃꯉꯥ ꯄꯨꯟꯁꯤꯜꯂꯒ ꯍꯣꯏ ꯄꯔꯦꯡꯗꯒ ꯂꯩꯔꯒ ꯎꯝ ꯎꯝ ꯎꯝ ꯒꯔꯨꯞ ꯒꯔꯨꯞꯀ ꯁꯦꯝꯃꯒ ꯑꯗꯨꯗꯩꯗꯒꯤ ꯃꯤꯠ ꯎꯁꯜꯂꯤꯉꯩꯗ ꯀꯦꯛꯇꯣ ꯃꯐꯝ ꯆꯥꯅ ꯏꯟꯅꯕꯤ ꯑꯗꯨꯗꯒꯤ ꯃꯤꯠ ꯃꯤꯠ ꯄꯨꯟꯁꯤꯜꯂꯒ ꯀꯦꯅꯕꯤ ꯊꯧꯔꯤꯒꯁꯨ ꯆꯤꯡꯅꯕꯁꯨ ꯌꯥꯎ ꯃꯥꯜꯂꯤꯅꯦ ꯑꯩꯁꯨ ꯍꯥꯏꯐꯦꯠ ꯊꯦꯡꯅꯒꯔꯦ ꯆꯤꯡꯅꯩꯌꯦ ꯊꯧꯔꯤ ꯆꯤꯡꯅꯕꯤꯒꯁꯨ ꯌꯥꯎꯏ ꯑꯗꯨꯗ ꯅꯍꯥꯃꯨꯛ ꯑꯃ ꯎꯈ꯭ꯔꯦꯕ ꯑꯩꯁꯨ ꯌꯥꯎꯁꯪꯒꯤ ꯀꯣꯏ ꯆꯠꯄꯗ ꯃꯣꯏ ꯆꯤꯡꯅ ꯂꯩꯔꯝꯃꯦ
ꯑꯥ
ꯃꯧ ꯂꯩꯁꯥꯕꯤꯒ ꯇꯧꯔꯒ ꯃꯧꯅ ꯇꯣꯉꯥꯟ ꯂꯩꯁꯥꯕꯤꯅ ꯇꯣꯉꯥꯟꯒ ꯇꯧꯔ ꯆꯤꯡꯅꯕꯤꯒ ꯌꯥꯝ ꯇꯧ ꯂꯩꯔꯝꯃꯤꯅꯦ ꯑꯗꯨꯒꯤꯗ ꯑꯗꯨꯅꯦ ꯂꯣꯏ ꯇꯧꯕꯅꯦ ꯑꯗꯨꯗꯒꯤ ꯌꯥꯝ ꯅꯥꯜꯂꯤꯁꯦꯀꯣ ꯑꯗꯨ ꯑꯗꯨꯃꯥꯏꯅ ꯊꯧꯔꯤ ꯆꯤꯡꯅꯕꯤꯗꯨꯗ ꯚꯥꯏꯔꯦꯜ ꯆꯠꯄ ꯑꯃ ꯌꯥꯎꯈ꯭ꯔꯦꯕ ꯀꯩꯒꯤ ꯀꯃꯥꯏ ꯆꯠꯂꯤꯕ ꯍꯥꯏꯗꯤ ꯊꯧꯔꯤ ꯆꯤꯡꯅꯕ ꯍꯧꯔꯝꯗꯥꯏꯒꯤ ꯅꯥꯀꯟ ꯅꯥ ꯅꯥꯀꯟ ꯂꯦꯞꯅꯔꯒ ꯊꯧꯔꯤꯁꯦ ꯃꯈꯥꯗ ꯊꯥꯗꯔꯒ ꯈꯣꯡꯅ ꯅꯦꯠꯂ ꯊꯝꯃꯦꯕꯀꯣ ꯑꯥ ꯑꯥ ꯑꯗꯨ ꯆꯤꯡꯕ ꯍꯧꯔꯣ ꯌꯥꯔꯦꯅ ꯍꯥꯏ ꯍꯥꯏꯔ ꯀꯥꯟꯁꯤꯗꯅꯦ ꯅꯦꯠꯂꯤꯕ ꯃꯤꯗꯣ ꯄꯥꯏꯈꯠꯂꯛꯄꯅꯦꯕ ꯐꯖꯔꯝꯃꯅꯤ ꯁꯣꯛꯇꯆꯥꯔꯣ ꯃꯥꯕꯣ ꯑꯗꯨꯅꯦ ꯕꯦꯔꯥꯅꯦ ꯂꯣꯡ ꯇꯥꯔꯒ ꯁꯦꯠꯊꯩꯅꯦꯃꯦ ꯑꯁ ꯑꯣ ꯃꯈꯣꯡꯗꯨ ꯊꯥꯗꯣꯛꯄ ꯅꯪꯍꯧꯗꯔ ꯅꯪꯍꯧꯗ꯭ꯔꯕꯖꯥꯅꯤꯅꯦ ꯃꯥꯒꯤꯁꯤꯗꯤ ꯅꯪꯍꯧꯗ꯭ꯔꯕ ꯑ ꯇꯛ ꯆꯤꯡꯅꯔꯛꯄꯗꯨꯗ ꯄꯥꯏꯈꯠꯂ ꯇꯥꯏꯌꯦ ꯑꯁ
ꯑꯗꯩꯗꯒꯤ ꯏꯁꯄꯣꯔꯠꯁꯀꯤ ꯑꯗꯨꯝ ꯇꯧꯒꯔꯅꯤꯀꯣ ꯑꯗꯩꯗꯒꯤ ꯅꯨꯡꯗꯥꯡꯁꯦ ꯌꯥꯎꯁꯪ ꯅꯨꯃꯤꯠ ꯃꯉꯥꯅꯤꯁꯦ ꯑꯗꯨꯝ ꯃꯐꯝ ꯃꯐꯝ ꯂꯝꯄꯥꯛꯁꯤꯡ ꯑꯗꯀꯣ ꯂꯩꯀꯥꯏꯒꯤ ꯂꯩꯁꯥꯕꯤꯈꯩꯁꯤꯅ ꯑꯃꯨꯛ ꯊꯥꯕꯜ ꯁꯤꯜꯂꯛꯑꯅꯤ ꯎꯝ
ꯑꯣ ꯑꯗꯨꯒ ꯑꯇꯣꯞ ꯑꯇꯣꯞꯄ ꯖꯒꯥꯗꯒꯤ ꯄꯥꯈꯪ ꯃꯌꯥꯝꯁꯤꯅ ꯑꯃꯨꯛ ꯊꯥꯕꯜ ꯆꯣꯡꯕ ꯂꯥꯛꯀꯗꯣꯏꯅꯦꯕ ꯃꯐꯝ ꯃꯐꯝ ꯆꯠꯂ ꯆꯠꯂꯒ ꯅꯨꯡꯉꯥꯏꯖꯥꯅꯤ ꯃꯩꯅꯤꯗ ꯅꯨꯡꯉꯥꯏꯕꯅꯤ ꯑꯩꯈꯣꯏꯁꯨ ꯊꯥꯏꯅ ꯑꯉꯥꯡ ꯑꯣꯏꯔꯤꯉꯩꯗꯒ ꯒꯥꯔꯤꯒ ꯂꯩꯇ꯭ꯔꯤꯉꯩꯗꯒ ꯈꯣꯡꯅꯅꯤ
ꯆꯠꯂꯛꯏꯁꯦ
ꯑꯩꯖꯦ
ꯂꯩꯀꯥꯏ ꯂꯩꯀꯥꯏꯒꯤ ꯂꯩꯔꯤꯕ ꯃꯌꯥꯝꯗꯨ ꯄꯨꯟꯗꯅ ꯈꯣꯠꯇꯅ ꯅꯨꯡꯉꯥꯏꯗꯅ ꯑꯗꯨꯝ ꯑꯄꯨꯟꯕꯒꯤ ꯁꯛꯇꯝ ꯑꯃ ꯁꯥꯒꯠꯄꯗꯖꯨ ꯑꯃ ꯑꯣꯏꯔꯤꯅꯦ ꯁꯤ ꯀꯨꯝꯍꯩꯖꯤꯅꯗꯤ
ꯃꯥꯅꯦ
ꯃꯥꯅꯦ ꯃꯥꯅꯦ ꯐꯩ ꯁꯨꯃꯥꯏꯅ ꯃꯔꯛ ꯃꯔꯛꯇ ꯆꯍꯤ ꯑꯃꯒꯤ ꯅꯣꯡ ꯐꯥꯗꯣꯛ ꯅꯨꯃꯤꯠ ꯃꯉꯥꯅꯤ ꯄꯥꯡꯊꯣꯛꯄꯖꯤꯗ ꯐꯖꯅ ꯊꯦꯡꯅ ꯑꯗꯨꯅ ꯋꯥꯔꯤ ꯋꯥꯇꯥꯏ ꯁꯥꯟꯅꯗꯨꯅ ꯑꯗꯨꯝ ꯅꯨꯡꯉꯥꯏꯃꯤꯟꯅ ꯐꯩꯌꯦ
ꯑꯁ ꯑꯉꯥꯡꯖꯦ ꯌꯦꯡꯉꯣ ꯊꯤ ꯂꯥꯡꯏꯖꯦ ꯌꯦꯡꯉꯨꯅꯦ ꯉꯍꯥꯛ ꯋꯥꯔꯤ ꯁꯥꯟꯅꯕꯖꯤꯗ
ꯀꯩꯅꯣ ꯇꯨꯝꯗ꯭ꯔꯤꯕꯣ ꯃꯥꯕꯨ ꯊꯦꯡꯉꯁꯤꯕꯣ ꯇꯨꯝꯗ꯭ꯔꯤ ꯇꯨꯝꯗꯣꯔꯝꯅꯦ ꯃꯣꯏꯖꯦ ꯑꯗꯨꯒ ꯈꯤꯒꯠꯂꯛꯑꯦ ꯑꯃꯨꯛ ꯆꯥꯎꯔꯝꯃꯅꯤ ꯎꯗ ꯀꯨꯏꯔꯦ ꯆꯥꯎꯔꯦ ꯆꯥꯎꯔꯦ ꯆꯍꯤ ꯑꯍꯨꯝ ꯃꯈꯥꯏ ꯐꯥꯔꯛꯑꯦ ꯃꯣꯏ ꯎꯝ ꯑꯉꯥꯡꯒꯖꯦ ꯏꯁ ꯃꯆꯤꯟꯒ ꯊꯤ ꯈꯨꯝꯗꯠꯄꯤꯅꯦ ꯍꯧꯖꯤꯛꯀꯥꯟ ꯑꯁ ꯃꯃꯥꯒꯖꯨ ꯇꯣꯏꯅ ꯈꯠꯅꯔꯝꯃꯅꯤ ꯑꯗꯨꯗꯤ ꯃꯃꯥꯒꯕꯨꯗꯤ ꯀꯌꯥ ꯈꯠꯅꯗꯤꯌꯦ ꯃꯅꯦꯒꯅꯤ ꯌꯥꯝ ꯈꯠꯅꯩꯖꯦ ꯃꯅꯦ ꯑꯃ ꯂꯩꯖꯕꯩ ꯅꯨꯡꯁꯤꯗꯅ ꯇꯧꯖꯩꯅꯤꯅꯦ ꯃꯥꯖꯨ ꯃꯥꯅꯦ ꯑꯁ ꯈꯠꯆꯕꯤ ꯈꯠꯅꯗꯨꯏꯅꯦꯕꯀꯣ ꯑꯗꯨꯒꯅꯦ ꯃꯅꯦꯅꯒ ꯂꯧꯒ꯭ꯔꯗꯤ ꯑꯩꯈꯣꯏꯅꯒ ꯂꯧꯕ ꯌꯥꯄꯣꯟꯇꯦ ꯑꯦ ꯑꯗꯨ ꯀꯩꯅꯣ ꯂꯨꯍꯣꯡꯉꯅꯤꯅ ꯇꯥꯏ ꯆꯨꯝꯕ꯭ꯔꯣ ꯑꯧ ꯃꯥꯖꯨ ꯍꯣꯡꯉꯅꯤ ꯃꯊꯪ ꯆꯍꯤꯒꯨꯝꯕ ꯇꯥꯗꯧ ꯃꯥꯜꯂꯦ ꯎꯝ ꯊꯕꯛ ꯏꯪꯈꯥꯡ ꯂꯩꯔꯗꯤ ꯑꯗꯨꯝ ꯍꯥꯏꯔꯛꯑꯣ ꯂꯥꯛꯀꯦ ꯑꯩꯖꯨ ꯍꯣꯏ ꯍꯣꯏ ꯑꯗꯨꯕꯨꯗꯤ ꯋꯥꯠꯂꯤꯗ ꯃꯣꯏꯖꯨ ꯌꯨꯝ ꯀꯩ ꯁꯥꯒꯤꯅꯤ ꯍꯥꯏꯕꯅꯦꯕ ꯎꯝ ꯑꯗꯨꯒ ꯃꯌꯥꯝ ꯂꯣꯏꯁꯜꯂꯒ ꯐꯖꯅ ꯒ꯭ꯌꯥꯟ ꯇꯥꯅ ꯍꯣꯡꯅꯤꯅ ꯎꯝ ꯐꯩꯗ ꯑꯗꯨꯅꯖꯨ ꯅꯪꯒꯤꯗꯤ ꯀꯔꯝ ꯀꯥꯟ ꯇꯥꯔꯕ ꯑꯩꯒꯤꯗꯤ ꯈꯔ ꯋꯥꯠꯈꯤꯗꯧ ꯃꯥꯜꯂꯦ ꯀꯩꯅꯣ ꯍꯥꯏꯖꯤꯕꯣ ꯆꯍꯤ ꯀꯌꯥꯃꯨꯛ ꯍꯥꯏꯁꯤꯕꯣ ꯆꯍꯤ ꯀꯌꯥꯃꯨꯛ ꯋꯥꯠꯈꯤꯗꯣꯏꯅꯣ ꯏꯁ ꯊꯕꯛꯀ ꯇꯧꯔꯒ ꯈꯔ ꯂꯝꯇꯨ ꯈꯔ ꯀꯣꯏꯒꯤꯒꯦ ꯍꯣꯡꯉꯀꯥꯟꯗꯁꯨ ꯑꯗꯨꯝ ꯀꯣꯏꯕ ꯌꯥꯏ ꯀꯩꯅꯣ ꯑꯁ ꯅꯨꯡꯉꯥꯏꯔꯣꯏꯗ ꯑꯗꯨꯒꯤ ꯀꯨꯀꯣꯏꯗꯨꯒ ꯍꯨꯖꯤꯛ ꯄꯥꯈꯪ ꯑꯣꯏꯔꯤꯉꯥꯏ ꯀꯣꯏꯕꯒꯗꯤ
ꯆꯨꯝꯃꯦ ꯆꯨꯝꯃꯦ ꯑꯗꯨꯕꯨꯗꯤ
ꯈꯪꯉꯣꯏꯅꯦ ꯑꯄꯟꯕ ꯑꯊꯤꯡꯕ ꯑꯁꯤ ꯂꯩꯔꯗꯧꯅꯦꯕ ꯑꯗꯨꯝ ꯂꯩꯔꯗꯧꯅꯦ ꯑꯗꯨꯒꯤꯗꯤ ꯆꯥꯛꯏꯁꯤꯡꯗꯤ ꯎꯅꯔꯦ ꯉꯁꯤꯒꯤꯗꯤ ꯎꯝ ꯎꯅꯔ ꯅꯣꯏꯗꯤ ꯎꯅꯔꯕ ꯎꯟꯅꯔꯦꯗ ꯑꯩꯈꯣꯏꯖꯨ ꯎꯝ ꯀꯩ ꯃꯊꯦꯟ ꯀꯩ ꯃꯊꯦꯟ ꯍꯣꯠꯅꯔꯒꯦ꯫ ꯑꯩꯈꯣꯏ ꯉꯁꯤ꯫ ꯏꯔꯣꯝꯕ ꯑꯃꯒ ꯀꯥꯡꯍꯧ ꯑꯃꯒ ꯇꯧꯔꯦ ꯑꯗꯨꯒ ꯉꯥ ꯑꯇꯥꯎꯕ ꯌꯥꯎꯔꯦ꯫ ꯎꯝ ꯅꯣꯏꯗꯤ ꯀꯩ ꯃꯊꯦꯜ ꯇꯧꯊꯔꯕ ꯑꯩ ꯁꯧꯒ꯭ꯔꯤ ꯑꯃꯅꯦ ꯏꯆꯝ ꯆꯝꯅ ꯑꯗꯨꯒ ꯄꯥꯛꯅ ꯑꯃꯒ ꯃꯣꯔꯣꯛ ꯇꯦꯛꯄꯗꯣ ꯃꯦꯠꯂꯦ ꯑꯗꯨꯒ ꯆꯥꯔꯦ ꯑꯁ ꯑꯗꯨꯁꯨ ꯍꯥꯎꯕꯅꯤ ꯀꯩꯅꯣ ꯁꯧꯒ꯭ꯔꯤꯒ ꯄꯥꯛꯅꯝꯒ ꯍꯥꯏꯅꯩꯅꯤ ꯑꯗꯨꯝ ꯐꯖꯅ ꯈꯔ ꯆꯁꯤꯟꯒꯔ꯭ꯦ ꯉꯁꯤꯗꯤ ꯎꯝ ꯑꯩꯈꯣꯏꯁꯨ ꯊꯦꯡꯅꯗꯕ ꯀꯨꯏꯔꯤꯅꯦ ꯎꯝ ꯎꯅꯗ ꯀꯨꯏꯔꯦ ꯅꯣꯡ ꯗꯤ ꯈꯨꯟꯗ ꯄꯨꯟꯕꯁꯖꯦ ꯀꯌꯥ ꯄꯨꯟꯅꯗ꯭ꯔꯦꯅꯦ ꯀꯌꯥ ꯆꯠꯇ꯭ꯔꯦ ꯑꯗꯨꯒꯨꯝꯕꯖꯦ ꯀꯩꯅꯣꯗꯥ ꯉꯥꯛꯇ ꯆꯠꯂꯦꯕ ꯎꯝ ꯒꯥꯔꯗꯦꯟꯒꯨꯝꯕ ꯀꯣ ꯄꯤꯛꯅꯤꯛꯀꯤ ꯏꯁꯇꯥꯏꯜꯗ ꯑꯣꯏꯅ ꯇꯧꯔ ꯒ ꯎꯝ ꯃꯍꯥꯎ ꯑꯃꯃꯝꯅꯤꯗꯥ ꯗꯨꯖꯨ ꯃꯥꯅꯤ ꯑꯗꯨꯅꯕꯨ ꯐꯔꯦꯗ ꯍꯥꯏꯗꯤ ꯑꯗꯨ ꯑꯣꯏꯔꯗꯤ ꯅꯣꯡ ꯐꯥꯗꯣꯛ ꯃꯉꯥꯏꯗꯅ ꯆꯠꯀꯦꯅ ꯆꯠꯂꯕ ꯎꯝ ꯀꯥꯏ ꯈꯨꯟꯒꯤꯗꯨꯗꯤ ꯐꯔꯛ ꯇꯥꯔꯦꯕ ꯅꯨꯡꯇꯤꯒꯤ ꯑꯗꯨꯝ ꯊꯕꯛ ꯍꯜꯂꯛꯄꯒꯤ ꯇꯥꯏꯃꯤꯡ ꯀꯩꯅꯣ ꯄꯥꯎ ꯐꯥꯎꯅꯔꯒ ꯆꯠꯄꯤꯗꯨꯗꯤ ꯑꯁ ꯕꯦꯔꯥ ꯀꯥꯔꯦ ꯍꯣ ꯍꯣ ꯐꯔꯦ ꯐꯔꯦ ꯃꯇꯝ ꯃꯇꯝꯒꯤ ꯑꯑꯣꯟꯕꯅꯦ ꯁꯤꯖꯨ ꯐꯔꯦ ꯐꯔꯦ ꯄꯣꯊꯥꯖꯔꯣ ꯀꯩꯅꯣ ꯇꯧꯔꯦ ꯊꯦꯡꯉꯦ ꯍꯣꯏ ꯍꯣꯏ ꯍꯣꯏ ꯐꯔꯦ ꯐꯔꯦ ꯑꯗꯨꯗꯤ ꯃꯪ ꯐꯔꯁꯤꯀꯣ꯫ ꯃꯪ ꯐꯔꯁꯤ ꯎꯝ
ꯐꯔꯁꯤ
ꯐꯔꯁꯦ ꯊꯝꯃꯤ ꯊꯝ